ꯇꯥꯔꯦ ꯇꯥꯔꯦ
ꯑꯩꯒꯤꯗꯤ ꯇꯧꯕ ꯌꯥꯈꯤꯗ꯭ꯔꯦ
ꯀꯩꯒꯤ
ꯌꯥꯗꯕ ꯌꯥꯎꯕꯅꯦ ꯑꯃꯨꯛ ꯑꯃꯨꯛ ꯌꯥꯗꯝꯅꯤ ꯈꯪꯗꯦ ꯌꯥꯈꯤꯗ꯭ꯔꯦ ꯇꯧꯕ ꯅꯪꯉꯣꯟꯗ ꯇꯧꯕ ꯌꯥꯗ꯭ꯔꯦ ꯍꯌꯦꯡ ꯍꯌꯦꯡ ꯌꯥꯔꯛꯀꯅꯤ
ꯑꯥ ꯂꯤꯃꯤꯠ ꯂꯩꯕꯖꯥꯠꯔꯥ ꯑꯣ ꯅꯪꯒꯤꯅꯦ ꯁꯤꯗ ꯅꯪꯒꯤ ꯑꯩꯒꯤ ꯃꯤꯡ ꯀꯩꯀꯩ ꯍꯥꯏꯅ ꯆꯣꯡꯊꯣꯛꯀꯦ
ꯅꯪꯒꯤ ꯃꯤꯡꯁꯦ ꯅꯪ ꯃꯤꯡꯗ ꯆꯣꯡꯊꯣꯛꯑꯦ
ꯑꯣ ꯅꯪꯒꯤꯁꯤꯗꯅꯅꯦ ꯑꯦꯁ ꯑꯣ ꯑꯦꯝ ꯑꯥꯏ ꯑꯦ ꯑꯣꯏꯌꯦꯕꯀꯣ
ꯑꯩꯅ ꯍꯥꯞꯄꯤꯅꯦ ꯑꯗꯣ
ꯀꯩ ꯑꯣ
ꯑꯩꯅ ꯍꯥꯞꯄꯤꯅꯦꯗꯣ ꯑꯗꯨꯢ ꯃꯤꯡꯗꯣ ꯍꯥꯞꯄꯤꯅꯦ
ꯑꯣ ꯑꯗꯨ ꯃꯤꯡ ꯁꯦꯝꯗꯣꯛꯄꯁꯨ ꯌꯥꯕ꯭ꯔꯣ
ꯅꯪꯅ ꯉꯁꯥꯏ ꯑꯦꯀꯥꯎꯟ ꯀ꯭ꯔꯤꯌꯦꯠ ꯇꯧꯕꯗꯣ
ꯑꯥ
ꯑꯦꯀꯥꯎꯟ ꯀ꯭ꯔꯤꯌꯦꯠ ꯇꯧꯕꯗ ꯅꯪ ꯅꯪ ꯃꯤ ꯍꯥꯞꯈꯤꯕ ꯅꯠꯇ꯭ꯔꯥ
ꯍꯥꯞꯄꯦ
ꯑꯗꯨꯗꯨꯗ ꯑꯁꯤ ꯃꯤꯡꯁꯦ ꯅꯪ ꯍꯥꯞꯅꯤꯡꯕ ꯃꯤꯡ ꯑꯃ ꯍꯦꯛꯇ ꯍꯥꯞ ꯌꯥꯏꯌꯦꯕ
ꯎꯝ ꯑꯩ ꯍꯥꯏꯗꯤꯅꯦ ꯍꯥꯞꯈ꯭ꯔꯦꯗꯅ ꯑꯗꯨ ꯀꯣꯟ ꯑꯃꯨꯛ ꯁꯦꯝꯗꯣꯛ ꯌꯥꯕ ꯕ꯭ꯔꯥꯕ
ꯀꯣꯟꯅꯗꯤ ꯌꯥꯗꯕ ꯃꯥꯜꯂꯦ ꯈꯪꯗꯦ ꯑꯩꯗꯤ ꯍꯥꯞꯄ ꯀꯥꯟꯗ ꯍꯥꯞꯇꯣꯏꯅꯤ ꯃꯣꯏꯅ ꯌꯥꯏꯌꯦ ꯃꯤ ꯑꯃ ꯍꯦꯛꯇ ꯍꯥꯞꯄ ꯌꯥꯏꯌꯦ ꯍꯥꯢꯅ
ꯎꯝ ꯑꯗꯣ ꯑꯩꯅ ꯁꯤꯗ ꯀꯩ ꯍꯥꯏꯅ ꯈꯜꯂꯤ ꯈꯪꯕ꯭ꯔꯥ ꯑꯃ ꯉꯁꯥꯏ ꯑꯍꯥꯟꯕ ꯇꯧꯔꯛꯄꯗ ꯎꯝ ꯆꯧꯗꯒꯤ ꯀꯩꯅꯣ ꯂꯩꯌꯦꯕ ꯑꯦ ꯃꯨꯢꯗ ꯇꯝꯕ ꯈꯣꯢꯁꯤ
ꯈꯪꯉꯦ ꯈꯪꯉꯦ ꯗꯥ ꯁ꯭ꯋꯥꯃꯤꯌꯣ
ꯑ ꯑꯗꯨꯗꯨꯣꯅꯦꯅ ꯈꯜꯂꯕ ꯑꯩꯅ
ꯑꯥ
ꯑꯩꯩꯅ ꯀꯔꯤꯅꯣ ꯑꯩꯁꯨ ꯑꯗꯨ ꯇꯩꯅꯗꯒ ꯆꯪꯒ ꯆꯥꯜꯂꯝꯗꯝꯃꯔꯁꯦ ꯈꯜꯂꯤ ꯕ ꯀꯣ
ꯑꯥ
ꯑꯗꯨꯒ ꯃꯥꯒꯤꯅ ꯑꯣ ꯑꯣꯏꯗꯅ ꯁꯤꯗ ꯑꯦ ꯑꯣꯏꯔꯝꯕꯗꯨꯗ ꯑꯁ ꯑꯣꯏꯗ꯭ꯔ ꯃꯥꯜꯂꯦ ꯁꯤꯅꯤ ꯅꯪꯒꯤ ꯑꯇꯣꯞꯄ ꯃꯤꯡꯅꯤꯁꯤꯅꯦ ꯑꯩꯅ ꯈꯜꯂꯤꯁꯦ
ꯍꯥꯞꯁꯤꯅ ꯃꯅꯏꯅ
ꯑꯣ
ꯎꯝ
ꯍꯧꯖꯤꯛꯀꯤꯗꯣ ꯀꯔ ꯌꯧꯈ꯭ꯔꯦ ꯎꯝ
ꯑꯩꯁꯦ ꯀꯩꯅꯣꯝ ꯍꯥꯏꯔꯝꯕꯅꯤ ꯋꯥ ꯃꯔꯛꯇ ꯇꯠꯈꯔꯦ
ꯍꯣꯏ ꯍꯣꯏ ꯑꯩ ꯅꯤꯡꯁꯤꯡꯉꯛꯑꯒꯦꯁꯦ ꯑ ꯇꯦꯁ ꯊꯥꯕꯒꯤꯗꯣ ꯇꯦꯁ ꯁꯥꯕꯒꯤꯗꯣ ꯇꯦꯁ ꯁꯥꯕꯒꯤꯗꯨꯗꯅꯦ ꯑꯩꯅ ꯅꯪꯉꯣꯟꯗ ꯍꯪꯉꯒ ꯇꯧꯔꯒꯦꯅ ꯍꯥꯏꯗ꯭ꯔꯣ
ꯑꯥ
ꯑꯗꯨꯗꯨꯅꯅꯦ ꯑ ꯍꯥꯏꯗꯤ ꯑ ꯐꯣꯟꯗꯨ ꯐꯣꯟꯗ ꯇꯧꯔ ꯀꯣꯜ ꯄꯥꯏ ꯄꯥꯏꯅ ꯇꯧꯕꯗꯤ ꯌꯥꯔꯔꯣꯏꯗꯅ
ꯌꯥꯔꯣꯏ ꯑꯗꯨꯗꯤ ꯍꯦꯛ ꯄꯥꯏꯕ ꯄꯥꯏꯈ꯭ꯔꯦꯁꯤ ꯃꯄꯥꯟ ꯊꯣꯛꯄꯁꯨ ꯌꯥꯗꯦ ꯑꯝꯇ
ꯎꯝ ꯑꯗꯨꯅ ꯑꯇꯣꯞ ꯑꯩ ꯇꯦꯕ꯭ꯂꯦꯠꯇꯒꯤ ꯇꯧꯔꯛꯑꯒ ꯇꯧ ꯇꯥꯕꯅꯦꯕ ꯅꯠꯇ꯭ꯔꯥ
ꯀꯩ ꯀꯦ
ꯍꯥꯏꯗꯤ ꯑꯩꯗꯤ ꯈꯪꯗꯕ ꯔꯤꯖꯦꯛ ꯆꯠꯇꯧꯕꯅꯤꯅꯅꯦ ꯑꯦꯛꯖꯥꯝꯒꯤ ꯅꯣꯠ ꯁꯤꯟꯕꯗ ꯑꯗꯨꯅꯦꯕ
ꯑꯣ ꯀꯣꯜꯗ ꯇꯧꯔꯛꯑꯒ ꯅꯪꯒꯤ ꯑꯁꯤꯁꯤꯅ ꯇꯦꯕ꯭ꯂꯦꯠꯇ ꯍꯥꯞꯀꯦꯁꯤꯔꯔꯕ
ꯎꯝ ꯅꯠꯇꯦ ꯇꯦꯕ꯭ꯂꯦꯠꯇꯒꯤ ꯇꯧꯔꯛꯑꯦꯗꯅ ꯑꯩꯒꯤ ꯆꯨꯝꯅꯩ ꯐꯣꯟꯗꯅꯦꯕ ꯍꯥꯞꯄꯤꯁꯦ ꯇꯦꯕ꯭ꯂꯦꯠꯇꯩ ꯇꯧꯔꯛꯑꯒꯅꯦ ꯅꯣꯏꯗ ꯍꯪꯉꯒꯅꯦ ꯑꯩꯅ ꯇꯧꯗꯣꯏꯅꯤꯅꯅꯦ ꯑꯣꯀꯦ
ꯃꯣꯏ ꯏꯟꯁꯇ꯭ꯔꯛꯁꯟ ꯄꯤꯕꯅꯦꯕꯀꯣ ꯃꯣꯏ ꯔꯨꯜꯁ ꯑꯦꯟ ꯔꯤꯒꯨꯂꯦꯁꯟ ꯅꯣꯏ ꯈꯔ ꯍꯦꯛ ꯆꯪꯕꯒ ꯅꯪ ꯄꯤꯔꯛꯀꯅꯤ ꯑꯗꯨ ꯐꯖꯅ ꯄꯥꯗꯕ
ꯎꯝ ꯑꯩꯅ ꯍꯥꯏꯁꯤꯅꯀꯣ ꯃꯣꯏꯅ ꯍꯪꯉꯛꯄꯗꯣ ꯃꯣꯏꯅ ꯍꯪꯉꯛꯄꯗꯣ ꯑꯗꯨꯗꯣ ꯃꯣꯏꯗ ꯊꯥꯗ꯭ꯔꯤ ꯀꯩꯗ ꯅꯣꯏꯗ ꯍꯥꯟꯅ ꯍꯪꯉꯛꯦꯗꯅ ꯑꯗꯨ ꯃꯣꯏ ꯁꯨꯃꯥꯏ ꯁꯨꯃꯥꯏ ꯍꯥꯏꯌꯦ ꯏꯁꯄꯦꯂꯤꯡꯗꯃꯛꯇ ꯏꯔꯁꯨ ꯌꯥꯡꯒ ꯏꯒ ꯑꯣꯟꯅꯕ ꯑꯗꯨꯃ ꯑꯣꯏꯗꯅ ꯏ ꯂꯣꯟꯁꯨꯡꯒ ꯑꯣꯟꯅꯕ ꯂꯩꯗꯅ ꯏ ꯂꯣꯟꯁꯨꯡꯒ ꯑꯗꯨꯝꯕꯗꯨꯗꯤ ꯅꯣꯏꯗꯤ ꯈꯪꯉꯝꯃꯅꯤꯅꯅ ꯊꯥꯈ꯭ꯔꯕꯅꯤꯅ
ꯀꯥꯏꯗꯦ ꯈꯪꯕꯅꯣ ꯑꯩꯗꯤ ꯉꯁꯤ ꯈꯛꯇꯅꯦ
ꯇꯁꯦ ꯇꯦꯁ ꯇꯦꯁꯁꯦ ꯉꯔꯥꯡꯈꯛꯇ ꯄꯥꯁ ꯇꯧꯕꯅꯦꯕ ꯑꯩꯗꯣꯪ ꯑꯗꯨꯒꯤꯗꯤ ꯑꯁꯤꯒꯤꯗꯤ ꯀꯩꯝꯇ ꯊꯣꯛꯂꯛꯇꯦ ꯀꯔꯤꯝꯇ ꯑꯩꯉꯣꯟꯗ ꯍꯦꯟꯒꯠꯂꯛꯄꯁꯨ ꯂꯩꯇꯦꯕ
ꯎꯝ
ꯑꯦ ꯅꯪꯒꯤ ꯉꯁꯥꯏ ꯑꯦꯀꯥꯎꯟ ꯂꯤꯡ ꯇꯧꯕ ꯌꯥꯗꯦ ꯇꯧꯔꯝꯕꯗꯣ ꯌꯥꯔꯕ ꯌꯨ ꯄꯤ ꯑꯥꯏ ꯑꯥꯏ ꯗꯤꯗ
ꯌꯥꯗꯌꯦ
ꯌꯥꯅꯤ ꯍ
ꯌꯥꯗꯦꯗ ꯑꯩꯅ ꯆꯪꯉꯣꯗ ꯍꯧꯖꯤꯛꯇꯁꯨ ꯑꯃꯗꯨꯗ ꯊꯥꯔꯤꯅꯦ ꯌꯥꯗꯦꯅ ꯁꯥꯏ ꯂꯩꯕ ꯑꯗꯨꯃꯥꯏꯅ ꯑꯗꯨꯝ ꯂꯩꯌꯦꯕ ꯈꯪꯗꯌꯦ ꯀꯩꯒꯤꯅꯣ
ꯑꯣ ꯑꯣ ꯅꯪꯒꯤ ꯀꯣꯜꯗꯣ ꯑꯦꯛꯁꯦꯞ ꯇꯧꯔ ꯀꯣꯜ ꯃꯁꯤꯡ ꯁꯨꯔꯀꯥꯟ ꯌꯥꯒꯗꯕ ꯑꯣꯏꯔꯝꯅꯤ ꯅꯠꯇ꯭ꯔꯥ ꯀꯣꯜ ꯃꯁꯤꯡ ꯁꯨꯍꯜꯂ ꯅ ꯊꯥꯕ꯭ꯔꯥ ꯀꯩꯅꯣꯝ ꯇꯧꯕꯅꯦ
ꯃꯣꯏꯅ ꯀꯣꯜ ꯃꯁꯤꯡꯗꯤ ꯍꯥꯏꯗꯕꯀꯣ ꯃꯣꯏꯅ ꯇꯥꯛꯁꯇꯤ ꯍꯥꯏꯌꯦꯕꯀꯣ ꯏꯗꯐ ꯑꯣꯏꯗꯦꯅ ꯍꯥꯏꯌꯦꯕ ꯀꯩꯅꯣꯝ ꯍꯥꯏꯈꯤꯕꯅꯦꯅꯦ
ꯇꯥꯁꯁꯦ ꯁꯤ ꯀꯣꯜ ꯀꯣꯜ ꯇꯧꯔꯁꯤ
ꯍ ꯍꯣꯏ ꯀꯣꯜ ꯃꯥꯅꯦꯕ ꯇꯥꯡꯁ ꯃꯈꯜ ꯑꯃꯅꯦꯕ ꯁꯤꯁꯨ ꯀ꯭ꯀꯣꯜꯗꯤ ꯈꯛꯇꯪꯅ ꯌꯥꯗꯕꯔꯥ ꯁꯤꯅꯦ ꯑꯩꯅ ꯈꯜꯂꯤꯁꯦ
ꯅꯠꯇ ꯌꯥꯅꯤ ꯑꯁꯤꯗꯤ ꯅꯪꯒꯤ ꯑꯍꯥꯟꯕꯅꯤ ꯁꯤ ꯇꯧꯔꯒ ꯃꯁꯤꯡꯒꯝꯇ ꯁꯨꯣꯟꯁꯦ ꯃꯣꯏꯗꯤ ꯃꯣꯏ ꯅꯍꯥꯟ ꯍꯥꯏꯕꯗꯤ ꯌꯥꯝꯗ꯭ꯔꯕꯗ ꯇꯔꯥꯅꯤꯄꯥꯜꯗꯤ ꯁꯣꯍꯜꯂꯣꯅ ꯍꯥꯏꯒꯒꯨꯝ ꯇꯧꯕꯅꯦꯕ ꯑꯗꯣ ꯑꯩꯒꯤꯗꯤ ꯇꯔꯥꯅꯤꯄꯥꯜ ꯁꯨꯗꯕꯤꯗ ꯁꯨꯝ ꯌꯥꯔ ꯑꯥ ꯑ ꯇꯧꯔꯄꯥꯦ ꯁꯣꯇ꯭ꯔꯤꯉꯦ ꯅꯦ ꯑꯗꯨꯝ ꯑꯦꯀꯥꯎꯟ ꯂ ꯇꯧꯕ ꯌꯥꯏ ꯍꯥꯏꯕ ꯅꯪ ꯀꯩ ꯌꯥꯗꯣꯏꯔꯤꯅꯣ ꯈꯪꯗꯦ ꯌꯨ ꯄꯤ ꯑꯥꯏ ꯑꯥꯏ ꯗꯤꯗꯨ ꯂꯤꯡ ꯇꯧꯕꯧꯕ ꯌꯥꯏ
ꯇꯨ ꯁꯤꯗ ꯍꯥꯏꯁꯦ ꯌꯨ ꯗꯣꯟ ꯍꯦꯞ ꯏꯟ ꯑꯐ ꯑꯥꯔꯅꯤꯡ ꯍꯥꯏꯁꯦ ꯑꯥꯔꯟ ꯑꯦꯠ ꯂꯤꯁ ꯇꯨ ꯕꯥꯏ ꯀꯝꯄ꯭ꯂꯤꯇ ꯃꯣꯔ ꯇꯠ ꯍꯔ ꯀꯔ ꯇ ꯑꯁꯕꯤꯦ
ꯌꯥꯅꯤ ꯌꯥꯅꯤ ꯈꯤꯇꯪ ꯀꯩꯅꯣ ꯇꯧꯔꯒ ꯅꯣꯡ ꯍꯌꯦꯡꯐꯥꯎꯕ ꯇꯧꯔꯒ ꯑꯗꯨꯝ ꯌꯥꯏ ꯌꯥꯔꯛꯀꯅꯤ ꯇꯔꯥꯅꯤꯄꯥꯜ ꯑ ꯁꯨꯔꯒ ꯌꯦꯡꯁꯤ ꯌꯥꯕ꯭ꯔꯥꯅ
ꯍꯣꯏ ꯀꯩꯅꯣ ꯇꯧꯔꯒ ꯑꯥ ꯀꯔꯤꯅꯣꯅꯣ ꯍꯧꯖꯤꯛ ꯍꯥꯏꯒꯦ ꯇꯧꯔꯝꯃꯗꯤꯦ ꯀꯣꯛꯁꯦ ꯍꯦꯛꯇ ꯆꯥꯛꯏꯅꯦ
ꯀꯔꯤꯕꯨ
ꯑꯣ
ꯄꯦꯜꯂꯕꯅꯤꯍꯦ ꯑꯩ ꯀꯩꯅꯣ ꯑꯩꯅ ꯍꯧꯖꯤꯛꯇ ꯈꯟꯉꯕꯗꯨꯕꯣ ꯑꯣ ꯅꯤꯡꯁꯤꯡꯉꯦ ꯅꯤꯡꯁꯤꯡꯉꯦ ꯑꯃꯗꯨꯒꯅꯦ ꯍꯥꯏꯗꯤ
ꯎꯝ
ꯁꯨꯝ ꯅꯨꯡꯇꯤꯒꯤ ꯁꯥꯔꯗꯤ ꯋꯥꯔꯤꯁꯦ ꯂꯩꯁꯜꯂꯛꯑꯣꯏꯗꯗ
ꯃꯥꯅꯦ
ꯑꯗꯨꯗꯒꯤ ꯃꯥ ꯏꯕꯥꯅꯤ ꯂꯥꯏꯔꯤꯛ ꯇꯥꯛꯅꯁꯦ ꯍꯥꯏꯈ꯭ꯔꯦ ꯃꯥ ꯂꯩꯃꯤꯅ ꯄꯥꯔꯛꯄꯗꯣ ꯑꯗꯨꯗꯨꯅ ꯑꯩꯉꯣꯟꯗ ꯇꯥꯛꯑꯣ ꯑꯗꯨꯗꯤ ꯌꯩꯁꯤꯨꯗ ꯁꯤ ꯈꯔ ꯄꯥꯔꯒ ꯌꯥꯅꯤ ꯍꯥꯏꯌꯦ ꯍꯥꯏꯗꯤ ꯂꯩꯗꯒꯤ ꯗꯥꯏꯔꯦꯛ ꯄꯥꯊꯣꯛꯇꯨꯕꯗꯤ ꯅꯠꯇꯦꯗꯅ ꯊꯨꯝ ꯋꯥꯔꯤ ꯑꯣꯏꯅ ꯅꯣꯔꯃꯦꯜ ꯁꯥꯕꯩ ꯋꯥꯅꯤꯗ ꯑꯩꯗꯤ ꯇꯣꯄꯤꯛ ꯑꯃꯒꯤ ꯃꯔꯝꯗ ꯍꯥꯏꯕꯅꯤꯗꯅ ꯍꯛꯇ ꯌꯦꯡꯉ ꯄꯥꯗꯧ ꯅꯠꯇꯦꯕ ꯑꯗꯨ ꯑꯉꯥꯡ ꯂꯥꯏꯔꯤꯛ ꯇꯥꯛꯄꯗꯧꯗ
ꯎꯝ ꯑꯗꯨ ꯍꯥꯏꯔꯒꯅꯦ ꯏꯕꯦꯝꯃ ꯅꯍꯥꯟꯃꯨꯛ ꯑꯩ ꯀꯩꯅꯣꯗ ꯑꯣꯟꯂꯥꯏꯟꯗ ꯏꯪꯂꯤꯁꯀꯤ ꯀ꯭ꯂꯥꯁ ꯑꯃ ꯌꯥꯎꯔꯝꯃꯦꯕ ꯌꯥꯎꯋꯦꯕꯀꯣ ꯑꯗꯨꯝ ꯌꯨꯇ꯭ꯌꯨꯕꯇ ꯇꯧꯔ ꯌꯥꯎꯕꯅꯦꯕ ꯑꯗꯨꯒ ꯃꯣꯏꯒꯤ ꯈ꯭ꯋꯥꯏꯗꯒꯤ ꯃꯣꯏ ꯒꯤꯞ ꯑꯋꯦ ꯑꯃ ꯇꯧꯕꯀꯣ ꯀ꯭ꯔꯃꯥꯔꯒꯤ ꯋꯥꯟ ꯇ꯭ꯋꯦꯟꯇꯤ ꯔꯨꯜꯁꯅꯦꯕ ꯑꯩ ꯅꯪ
ꯑꯣ ꯈꯪꯉꯦ ꯋꯥꯟ ꯇ꯭ꯋꯦꯟꯇꯤ ꯔꯨꯜꯁꯇꯣ ꯍꯥꯏ ꯗꯤ ꯍꯥꯏꯗ꯭ꯔꯤ ꯑꯩꯅ ꯑꯗꯨꯝ ꯎꯝ
ꯑꯗꯨꯗ ꯀꯃꯦꯟ ꯄꯤꯕꯁꯤꯗ ꯂꯥꯏꯛ ꯈ꯭ꯋꯥꯏꯗꯒꯤ ꯀꯃꯦꯟꯇꯁꯨ ꯃꯤꯅ ꯂꯥꯏꯛ ꯃꯌꯥꯝ ꯇꯧꯅꯗ꯭ꯔꯥ ꯑꯗꯨꯗ
ꯎ
ꯂꯥꯏ ꯈ꯭ꯋꯥꯏꯗꯒꯤ ꯋꯥꯠꯄ ꯃꯤꯗꯨꯗ ꯒꯤꯐ ꯑꯋꯦꯁꯤ ꯃꯤ ꯇꯔꯥ ꯈꯟꯒꯠꯇꯣꯏꯅꯦꯕꯀꯣ
ꯋꯥꯠꯄꯗꯨꯗ
ꯑꯥ ꯈ꯭ꯋꯥꯏꯗꯒꯤꯩ ꯋꯥꯠꯄ ꯂꯥꯏꯛ ꯈ꯭ꯋꯥꯏꯗꯩ ꯋꯥꯠꯄ ꯃꯤꯁꯦ
ꯍꯥꯥ
ꯅꯨꯃꯤꯠꯁꯤ ꯐꯥꯎꯒꯤ ꯃꯣꯏꯅ ꯄꯨꯡ ꯊꯥꯏꯕ ꯄꯨꯡꯁꯤꯡ ꯑꯁꯤ ꯄꯨꯡꯁꯤꯡꯁꯤꯒꯤ ꯃꯅꯨꯡꯗ ꯀꯃꯦꯟ ꯄꯤꯔꯛꯄ ꯈꯠꯄ ꯈ ꯒꯤꯞ ꯑꯋꯦ ꯇꯧꯕꯁꯤꯁꯦ ꯑꯩꯁꯦ ꯂꯥꯏꯔꯤꯛꯁꯦ ꯋꯥꯠꯂꯦꯕ
ꯎꯝ ꯎꯝ
ꯄꯤꯔꯛꯇꯕ ꯋꯥꯅꯤ ꯃꯣꯏ ꯃꯁꯦꯟꯅꯦ ꯃꯣꯏ ꯃꯌꯥꯡ ꯃꯁꯦꯟꯗ ꯄꯤꯅꯈꯤꯕꯩ ꯋꯥꯅꯤ ꯀꯌꯥ ꯊꯥꯡꯅꯤꯡꯈꯔꯦ
ꯇꯧꯅꯤꯅꯦ ꯑꯗꯨꯅꯦ ꯃꯣꯏ ꯃꯁꯦꯟ ꯑꯗꯨꯝ ꯍꯥꯏꯦ ꯅꯣꯔꯠ ꯏꯁ ꯑꯣꯏꯣꯏꯁꯟꯂꯦꯀꯣ
ꯎꯝ
ꯌꯥꯝ ꯐꯨꯅꯤꯡꯕꯅꯤ ꯁꯥꯎꯅꯤꯡꯕꯅꯤ ꯌꯥꯝ ꯅꯣꯏ ꯃꯁꯦꯟ ꯑꯗꯨꯝ ꯂꯣꯏꯁꯟꯅꯔ ꯇꯣꯛꯄꯤꯗꯣ ꯑꯗꯨꯅꯦꯕ
ꯇꯁꯟꯅꯔ ꯇꯄꯤꯗꯣ ꯎꯝ ꯃꯤ ꯑꯃꯈꯛꯁꯦ ꯑꯅꯤꯔꯛ ꯈꯟꯖꯤꯟꯗꯅ
ꯎꯝ
ꯑꯁ ꯑꯩꯈꯣꯏꯒ ꯏꯄꯥꯅꯤ ꯉꯁꯥꯏ ꯉꯁꯥꯏ ꯁꯥꯟꯅꯕꯗꯣ ꯑꯗꯨꯗꯨꯅ ꯍꯥꯏꯗꯤ ꯅꯣꯔꯃꯦꯜꯗ ꯁꯥꯟꯅꯔꯕꯅꯤꯅ ꯀꯩꯅꯣꯁꯨ ꯈꯔ ꯆꯥꯎꯔꯞ ꯆꯪꯉꯦꯕ ꯅꯪꯁꯨ ꯆꯥꯎꯔꯞ ꯆꯪꯉꯝꯃꯅꯤ
ꯎꯝ ꯀꯌꯥ ꯀꯌꯥꯅꯣ ꯉꯁꯥꯏ ꯑ ꯆꯪꯈꯤꯗꯩꯅ ꯔꯦꯁꯅꯥꯅ ꯊꯥꯈꯤ ꯑꯗ ꯇꯔꯨꯛ ꯈꯛꯇꯪ ꯆꯪꯉꯦ
ꯍꯣꯏ ꯑꯗꯨ ꯆꯪꯉꯤꯗꯣ ꯃꯣꯏꯅ ꯀꯩꯅꯣ ꯇꯧꯕꯗꯨ ꯆꯦꯛ ꯇꯧꯔꯕ ꯄꯣꯠꯇꯨꯅꯦꯗꯣ ꯇꯔꯨꯛ ꯈꯛꯇ ꯅꯠꯇ꯭ꯔꯣ ꯉꯁꯥꯏ ꯁꯥꯟꯅꯔꯤꯗꯣꯏꯕꯥꯅꯦ
ꯅꯠꯇꯦ ꯑꯃꯗꯨꯒꯤꯒ ꯄꯨꯂ ꯄꯨꯟꯁꯤꯜꯂꯒꯅꯦ
ꯑꯥ
ꯃꯉꯥꯅꯦꯕꯀꯣ ꯑꯃꯗꯨꯒ ꯄꯨꯂꯞ ꯄꯨꯟꯁꯤꯜꯂꯒ ꯇꯔꯨꯛꯅꯦꯕ ꯆꯪꯉꯁꯤꯦ ꯑꯍꯥꯟꯕꯗ ꯑꯩ ꯑꯍꯥꯟꯕ ꯅꯪꯒ ꯇꯧꯕꯩꯗꯨꯗ ꯑꯍꯨꯝ ꯈꯛꯇꯪ ꯑꯣꯏꯗꯣꯏꯅꯦꯕ ꯑꯅꯤ ꯑꯃ ꯃꯤꯁ ꯇꯧꯗꯣꯏꯅꯦꯕ ꯄꯥꯏꯔꯛꯇꯕꯒꯤ ꯎꯝ ꯑꯗꯒꯤ ꯑꯃ ꯑꯅꯤ ꯑꯍꯨꯝ ꯃꯔꯤ ꯎꯝ ꯑꯁꯤ ꯀꯌꯥꯔꯛꯅꯣ ꯑꯩꯅ ꯇꯧꯔꯤꯁꯦ ꯈꯪꯗ꯭ꯔꯔꯤꯅꯦ
ꯑꯗꯨ ꯑꯗꯨꯃꯥꯏꯅ ꯇꯧꯕꯅꯦ ꯍꯥꯏꯗꯤ ꯈꯨꯡꯍꯥꯡ ꯍꯥꯡꯍꯜꯂꯛꯄꯁꯨ ꯌꯥꯎꯕꯅꯦ ꯏꯁ ꯑꯗꯨꯕꯨ ꯌꯥꯝ ꯆꯪꯉꯕꯅꯦꯕꯦꯝ ꯅꯪꯒꯤ ꯆꯥꯡꯍꯩꯗꯣ ꯑꯩꯈꯣꯏ ꯅꯍꯥꯟꯈꯩ ꯁꯥꯟꯅꯔꯤꯁꯦ ꯈꯪꯕ꯭ꯔꯥ ꯋꯥꯔꯤꯁꯨ ꯂꯩꯇꯕꯒꯤ ꯄꯥꯏꯔꯒ ꯈꯔ ꯅꯣꯛ ꯈꯔ ꯈꯦ ꯇꯧ ꯂꯩꯕ ꯖꯦꯔꯣ ꯖꯦꯔꯣ ꯖꯦꯔꯣ
ꯔꯤꯖꯦꯛ ꯆꯠꯄꯅ ꯀꯣꯛꯊꯣꯡ ꯑꯃ
ꯑꯥ ꯔꯤꯆꯠ ꯆꯠꯂꯗꯤ ꯍꯟꯊꯗ꯭ꯔꯤꯕ
ꯍꯟꯊꯔꯣꯏꯌꯦꯦ ꯔꯤꯖꯦꯛ ꯆꯠꯂꯒꯅ ꯐꯪꯉꯣꯏꯗꯕ
ꯍꯟꯊꯕꯗꯤ ꯍꯟꯊꯔꯣꯏ ꯃꯤꯗꯤ ꯋꯥꯔꯤꯁꯦ ꯄꯨꯔꯥ ꯀꯩ ꯍꯥꯏꯅꯤ ꯂꯧꯎ ꯁꯤꯡꯎꯕꯒꯤ ꯋꯥꯔꯤ ꯑꯗꯒꯤ ꯏꯪꯊꯝ ꯀꯥꯂꯦꯟꯒꯤ ꯋꯥꯔꯤ
ꯃꯥꯅꯦ ꯑꯟꯊꯨ ꯉꯥꯛꯇ ꯇꯧꯅꯩꯁꯦ ꯑꯗꯨꯅꯤꯅꯦ ꯑꯩꯈꯣꯏꯅ ꯍꯩꯇꯕꯩꯅꯦꯕꯁꯦ ꯇꯣꯄꯤꯛ ꯑꯃꯃꯝ ꯉꯥꯡꯅꯁꯦ ꯍꯥꯏꯁꯦ ꯍꯥꯏꯗꯤ ꯇꯣꯄꯤꯛ ꯑꯃꯃꯝ ꯉꯥꯡꯅꯔꯗꯤ ꯍ ꯅꯪꯅ ꯍꯩꯕꯗꯣ ꯇꯥꯛꯂꯣꯑꯣ ꯑꯩꯅ ꯍꯩꯕꯗꯣ ꯇꯥꯛꯔꯗꯤ ꯇꯥꯛꯅꯔꯒ ꯑꯗꯨꯅꯤ ꯍꯟꯅ ꯋꯥꯈꯜ ꯂꯧꯁꯤꯡꯤꯡ ꯊꯣꯛꯇꯣꯏꯅꯤꯅꯦ ꯉ
ꯃꯥꯅꯦ ꯑꯩꯉꯣꯗꯨꯗ ꯑꯗꯨꯅꯕꯨ ꯐꯔꯅꯦꯕ
ꯎꯝ ꯑꯗꯒꯤ ꯑ ꯍꯥꯏꯗꯤ ꯈ꯭ꯋꯥꯏ ꯀꯥꯎꯒꯟꯗꯣꯏꯁꯦ ꯖꯤꯦ ꯑꯦꯁꯅꯦꯕꯀꯣ ꯖꯤ ꯑꯦ ꯁꯤꯃ ꯇꯧ ꯌꯥꯏ
ꯑꯁꯗꯤ ꯁꯤꯃꯗꯤ ꯁꯨꯡꯌꯦꯡ ꯌꯦꯡꯗ꯭ꯔꯦꯍꯦ ꯑꯩ ꯑꯃꯗꯤꯗꯤ ꯁꯨꯡꯌꯦꯡ ꯌꯦꯡꯗ꯭ꯔꯦ ꯑꯗꯨꯒꯨꯝꯕ ꯇꯣꯄꯤꯛꯇꯨ ꯂꯧꯈꯠꯂꯒ ꯅꯩꯅꯔꯨꯕ ꯌꯥꯒꯗ꯭ꯔꯣ ꯖꯤ ꯑꯦꯁꯀꯛꯇ ꯃꯤ ꯃꯃꯤꯡ ꯖꯤ ꯑꯦꯁꯇꯨꯗꯤ ꯃꯤ ꯃꯃꯤꯡ ꯄꯟ ꯄꯟꯗꯅ ꯉꯥꯡꯗꯣꯏꯅꯦ ꯃꯃꯤꯡ ꯌꯥꯎꯔꯛꯀꯅꯤ
ꯂꯝ ꯃꯃꯤꯡꯗꯤ ꯌꯥꯗꯕ꯭ꯔꯥ
ꯈꯪꯗꯦ ꯂꯝꯗꯤ ꯌꯥꯕ꯭ꯔꯥ ꯃꯤꯗꯤ